ꯎꯝ ꯇꯥꯏꯀꯣ
ꯇꯥꯏ
ꯎꯝ ꯂꯣꯏ ꯂꯣꯏꯕꯗꯨ ꯈꯪꯍꯧꯗ꯭ꯔꯦꯅꯦ
ꯋꯥꯔꯤ ꯅꯨꯡꯉꯥꯏꯕꯒꯤꯅꯦ
ꯑꯣꯏꯔꯝꯒꯅꯤ
ꯑꯗꯣ ꯁꯞꯄꯣꯔꯠ ꯇꯧꯕ ꯃꯅꯥ ꯃꯅꯥꯕꯒꯤꯅꯦ ꯈꯣꯏꯅꯤ ꯋꯥꯔꯤ ꯅꯨꯡꯉꯥꯏꯕꯗꯣ ꯅꯠꯇ꯭ꯔꯗꯤ ꯅꯨꯡꯉꯥꯏꯔꯣꯏ
ꯑꯩꯗꯤꯅꯦ ꯁꯞꯄꯣꯔꯠ ꯇꯧꯕ ꯈꯨꯗꯤꯡꯒꯤ ꯑꯗꯨꯝ ꯋꯥꯔꯤ ꯁꯥꯕ ꯀꯥꯟꯗ ꯁꯞꯄꯣꯔꯠ ꯇꯧꯕ ꯉꯥꯛꯇ ꯑꯗꯨꯝ ꯊꯦꯡꯅꯩꯌꯦ ꯑꯩꯗꯤ
ꯑꯣꯟ ꯊꯦꯡꯅꯗꯦ ꯑꯝ ꯑ ꯅꯨꯄꯥ ꯑꯃꯗꯤ ꯊꯦꯡꯅꯩꯕ ꯅꯨ ꯄꯥ ꯃꯁꯦꯀꯣ ꯑ ꯑꯩꯅ ꯑꯗꯨꯝ ꯍꯥꯏꯕ ꯑ ꯑꯁꯨꯃꯥꯏꯅ ꯍꯥꯏꯕꯅꯦꯕ ꯃꯥꯗꯣ ꯑ ꯑꯩꯗꯤ ꯅꯨꯄꯤꯒ ꯌꯦꯡꯅꯤꯡꯗꯦꯀꯣ
ꯎꯝ
ꯑꯩꯈꯣꯏ ꯈꯨꯟꯗꯁꯨ ꯂꯩꯌꯦ ꯏꯄꯤꯛ ꯄꯤꯛꯂꯒ ꯃꯦꯁꯤ ꯁꯞꯄꯣꯔꯠ ꯇꯧꯕ ꯍꯣꯢ ꯈꯪꯕ꯭ꯔꯥ ꯑꯗꯨꯃꯥꯏꯅ ꯍꯥꯏꯕꯅꯦꯕ ꯃꯥꯗꯣ ꯀꯔꯤꯁꯨ ꯑꯣꯏꯔꯣꯏꯗꯕꯗ ꯀꯥꯏꯅ ꯌꯥꯝ ꯁꯥꯎꯕꯗꯣ
ꯃꯥꯗꯤ ꯌꯥꯝ ꯀꯩꯅꯣ ꯑꯣꯏꯒꯗꯕ ꯇꯥꯏꯞꯇ
ꯍꯣꯏ ꯑꯗꯨ ꯎꯝ ꯑꯩ ꯑꯩꯗꯣ ꯑꯗꯨꯒꯤ ꯁꯄꯣꯠꯅꯦ ꯍꯥꯏꯕꯗꯨ ꯈꯪꯗꯕꯅꯦꯕ ꯃꯥꯗꯣ
ꯎꯝ
ꯑꯗꯨꯒꯤ ꯑꯈꯣꯏ ꯈꯨꯟꯗꯁꯨ ꯌꯥꯝ ꯂꯩꯌꯦ ꯄꯛꯇꯕ ꯅꯨꯄꯤ ꯍꯣꯏ ꯑ ꯢꯄꯤꯛ ꯄꯤꯛꯂꯒ ꯃꯣꯏꯅ ꯁꯄꯣꯔꯠ ꯇꯧꯕ ꯅꯨꯄꯥꯁꯨ ꯏꯄꯤꯛ ꯄꯤꯛꯄꯅꯦ ꯑꯗꯨꯒ ꯀꯝꯄ꯭ꯂꯦꯟ ꯇꯧꯕ ꯈꯣꯏꯁꯨ ꯏꯄꯤꯛ ꯄꯤꯛꯄꯅꯦ ꯕꯣꯜꯒꯤ ꯃꯔꯝꯁꯨ ꯈꯪꯗꯕꯤꯗ ꯀꯥꯏꯅ ꯑꯁ ꯉꯥꯡꯔ ꯅꯣꯛꯅꯤꯡꯉꯦ ꯑ ꯑꯁꯤꯗꯁꯨ ꯑꯩꯈꯣꯏ ꯑꯗꯨꯝ ꯕꯣꯜ ꯌꯦꯡꯕꯗꯣ
ꯎꯝ
ꯑꯈꯣꯏꯅ ꯑꯥꯔꯖꯦꯟꯇꯤꯅꯥ ꯁꯄꯣꯠ ꯇꯧꯕ ꯀꯥꯟꯗꯀꯣ ꯑꯗꯨꯝ ꯍꯥꯏꯒꯅꯤꯕ ꯎꯝ ꯑꯈꯣꯏ ꯑꯪꯀꯜ ꯑꯃꯅ ꯇꯨꯃꯤꯟ ꯂꯩꯌꯣ ꯕꯣꯜꯒꯤ ꯃꯔꯝꯁꯨ ꯈꯪꯁꯨ ꯈꯪꯗ꯭ꯔꯒ ꯑ ꯍꯩꯕ ꯍꯩꯇꯕꯁꯤ ꯁꯦ ꯅꯣꯏ ꯌꯥꯝ ꯈꯪꯕꯒꯤ ꯇꯥꯏꯞꯇ ꯃꯣꯏꯗꯤ ꯁꯨꯄꯥꯏ ꯍꯩꯇꯕꯅꯦ ꯀꯥꯏꯅꯀꯣ
ꯎꯝ
ꯑꯗꯨꯝ ꯍꯥꯏꯕꯤꯕꯅꯦ ꯑꯩꯈꯣꯏ ꯁꯤꯗ ꯌꯦꯡ ꯌꯦꯡ ꯌꯦꯡꯕꯗꯤ ꯃꯤ ꯄꯨꯂꯞ ꯄꯨꯂꯞ ꯌꯦꯡꯕꯅꯦꯕ ꯑꯗꯣ
ꯎꯝ
ꯎꯝ ꯍꯣꯏ
ꯑꯗꯨ ꯍꯥꯏꯊꯤꯕ ꯃꯤ ꯂꯩꯕꯒꯤꯁꯨ ꯑꯩꯗꯤ ꯏꯊꯟꯗ ꯂꯩꯌꯦ ꯏꯊꯟꯇ ꯌꯦꯡꯉꯦ
ꯑꯣ ꯔꯦꯟꯗ ꯂꯩꯕ꯭ꯔꯥ
ꯎꯝꯍꯨꯝ ꯍꯣꯁꯇꯦꯜꯗ
ꯑꯥ ꯍꯣꯏ ꯑꯩꯈꯣꯏꯗꯤ ꯄꯨꯂꯞ ꯄꯨꯂꯞ ꯌꯦꯡꯉꯦ ꯑꯗꯨꯒ ꯆꯥꯅꯕ ꯁꯦꯝꯂꯒ ꯑꯗꯨꯝ ꯆꯥꯛ ꯆꯥꯗꯕꯤꯗ ꯍꯥꯐꯇ ꯆꯥꯕꯗ
ꯎꯝ ꯑꯁ ꯅꯨꯡꯉꯥꯏꯌꯦ ꯑꯗꯣ ꯀꯩꯅꯣ ꯇꯧꯕꯅꯦ ꯎꯝ ꯑꯩꯈꯣꯏꯅ ꯅꯍꯥꯟ ꯍꯣꯁꯇꯥꯦꯜ ꯂꯩꯔꯤꯀꯥꯟꯗ ꯑꯩꯈꯣꯏꯁꯨ ꯑ ꯃꯤ ꯃꯌꯥꯝꯒ ꯑꯣꯖꯥꯁꯤꯡꯒ ꯂꯣꯏꯅꯃꯛ ꯐꯥꯏꯅꯦꯜ ꯌꯦꯡꯕꯅꯦꯕꯀꯣ ꯑꯗꯨꯒ ꯃꯣꯏꯅ ꯁꯄꯣꯔꯠ ꯇꯧꯕꯁꯤꯡꯗꯣ ꯇꯣꯉꯥꯟ ꯇꯣꯉꯥꯟꯅ ꯐꯝ ꯐꯍꯜꯂꯤꯕ ꯑꯗꯨꯒ ꯑꯁ ꯅꯨꯡꯉꯥꯏꯕꯁꯤꯗꯤ
ꯍꯣꯏ ꯑꯗꯨꯃꯥꯏꯅ ꯇꯣꯉꯥꯟꯅ ꯐꯝꯕꯅ ꯐꯩꯌꯦ ꯅꯠꯇ꯭ꯔꯗꯤ ꯅꯨꯡꯉꯥꯏꯇꯦ
ꯍꯥꯏꯗꯤ ꯇꯣꯉꯥꯟꯅ ꯐꯝꯕ ꯍꯥꯏꯗꯤ ꯍꯣꯜ ꯑꯃꯗ ꯐꯝꯃꯦꯕꯀꯣ ꯑꯗꯨꯕꯨ ꯇꯣꯉꯥꯟ ꯇꯣꯉꯥꯟꯅ ꯔꯣꯜ ꯑꯃ ꯔꯣꯜ ꯑꯃ ꯐꯝꯍꯟꯕ
ꯎꯠ ꯅ ꯅꯪ ꯅꯪꯗꯤ ꯃꯣꯏ ꯅꯪꯅ ꯍꯧꯖꯤꯛ ꯁꯞꯄꯣꯔꯠ ꯇꯧꯕꯗꯣ
ꯎꯝ
ꯀꯨꯏꯈ꯭ꯔꯕ꯭ꯔꯥ
ꯑꯩꯗꯤ ꯑꯉꯥꯡ ꯑꯣꯏꯔꯤꯉꯩ ꯀꯥꯟꯗ ꯃꯣꯏ ꯑꯗꯨꯝ ꯁꯞꯄꯣꯔꯠ ꯇꯧꯔꯛꯑꯦ ꯀꯩꯒꯤꯅꯣ ꯈꯪꯗꯦ
ꯍꯣꯏ
ꯑꯗꯨꯒ ꯀꯩꯅꯣ ꯎꯝ ꯃꯤ ꯑꯇꯣꯞꯄꯁꯨ ꯑꯗꯨꯝ ꯃꯣꯏꯒꯤ ꯏꯟꯁꯇꯥꯒꯨꯝꯕꯁꯨ ꯑꯗꯨꯝ ꯐꯣꯂꯣ ꯇꯧꯋꯦꯕꯀꯣ
ꯍ
ꯐꯣꯂꯣ ꯇꯧꯋꯦ ꯃꯣꯏ ꯂꯣꯏꯅꯃꯛ ꯑꯩꯗꯤ ꯍꯥꯏꯊꯤꯗꯦꯕꯀꯣ ꯑꯗꯨꯝ ꯄꯥꯝꯃꯤꯕ ꯃꯣꯏꯁꯦ ꯑꯗꯨꯝ ꯃꯣꯏꯒꯤ ꯂꯥꯏꯞ ꯏꯁꯇꯥꯏꯜꯒꯨꯝꯕ ꯑꯗꯨꯝ ꯌꯦꯡꯉ ꯂꯩ ꯂꯩꯑꯦ ꯑꯗꯨꯕꯨ ꯑꯩꯩꯅ ꯁꯞꯄꯣꯔꯠ ꯇꯧꯕꯗꯤ ꯑꯃ ꯈꯛꯇꯅꯦ ꯑꯔꯖꯦꯟꯇꯤꯅꯥ ꯑꯗꯨꯝ ꯁꯞꯄꯣꯔꯠ ꯇꯧꯒꯅꯤ
ꯑꯗꯣ ꯃꯣꯏꯗꯤ ꯀꯔꯤꯁꯨ ꯍꯥꯏꯅꯗꯕꯅꯤꯗ ꯃꯣꯏ ꯐꯦꯟꯁꯤꯡꯅ ꯍꯦꯟꯃꯟꯕ
ꯑꯗꯨꯅꯦ ꯐꯦꯟꯁꯤꯡꯅꯅꯦ ꯌꯥꯗꯕꯗꯣ ꯑꯗꯨꯃꯥꯏꯅ ꯍꯥꯏꯌꯦꯕꯀꯣ ꯅꯨꯄꯥ ꯅꯨꯄꯥ ꯑꯃꯅ ꯑꯩꯁꯦ ꯃꯦꯁꯤꯗꯤ ꯄꯥꯝꯃꯦꯕ ꯑꯗꯨꯕꯨ ꯃꯣꯏꯒꯤ ꯐꯦꯟꯅ ꯃꯣꯏꯒꯤ ꯐꯦꯟꯁꯦ ꯑꯗꯨꯅ ꯎ ꯁꯞꯄꯣꯔꯠ ꯇꯧꯅꯤꯡꯗꯦ ꯍꯥꯏꯌꯦꯦ ꯑꯩꯅ ꯑꯗꯨꯃꯥꯏꯅ ꯍꯥꯏꯔꯤꯕꯅꯦ ꯑꯁ ꯃꯣꯏꯒꯤ ꯐꯦꯟꯗꯤ ꯀꯩ ꯆꯞ ꯃꯥꯟꯅꯕꯅꯦ ꯃꯣꯏ ꯀꯩ ꯄꯣꯔꯇꯨꯒꯦꯜ ꯑꯣꯏꯔ ꯁꯨ ꯀꯩ ꯀꯩ ꯑꯣꯏꯔꯁꯨ ꯆꯞ ꯃꯥꯟꯅꯕꯅꯦ ꯑꯩꯅ ꯍꯥꯏꯕ
ꯍꯣꯏ ꯑꯗꯨ ꯃꯣꯏꯒꯤ ꯃꯣꯏꯗꯤ ꯑ ꯍꯣꯏ ꯃꯣꯏꯗꯤ ꯑꯁꯣꯏꯕꯗꯣ ꯌꯦꯡꯗꯦꯕ ꯑꯗꯨꯝ ꯑꯗꯨ ꯈꯪꯕ꯭ꯔꯥ ꯅꯣꯛꯇꯤ ꯅꯣꯛ ꯍꯪꯉꯤꯕꯅꯦ ꯅꯪ ꯃꯣꯏꯅ ꯁꯦꯝꯕ ꯚꯤꯗꯤꯑꯣꯗꯣ
ꯑꯥ
ꯑ ꯕꯁꯇ ꯇꯣꯡꯡꯂꯒ ꯆꯠꯈ꯭ꯔꯣꯀꯣ ꯆꯥ ꯌꯣꯟꯕ ꯆꯠꯈ꯭ꯔꯣ
ꯃꯣꯏ ꯌꯥꯝꯅꯦ ꯑꯗꯨꯒꯨꯝꯕ
ꯃꯅꯦ
ꯑꯗꯨꯅꯦ ꯏꯖꯤꯞꯀ ꯀꯩꯅꯣ ꯁꯥꯟꯅꯕ ꯅꯨꯃꯤꯠꯇꯁꯨꯅꯦꯕꯀꯣ ꯑꯁ ꯃꯤꯟꯁꯇꯨ ꯊꯨ ꯊꯨꯅ ꯊꯣꯛꯂꯛꯑꯦ ꯍꯥꯏꯕ
ꯍꯣꯏ
ꯃꯣꯏꯗꯤ ꯌꯦꯡꯗꯕꯤꯗ ꯃꯤꯝꯁ ꯑꯗꯨꯝ ꯁꯦꯝꯃꯒ ꯂꯩꯔꯝꯒꯅꯤ
ꯍꯣꯏ ꯑꯗꯨ ꯅꯅ ꯍꯧꯖꯤꯛ ꯄꯣꯔꯇꯨꯒꯜꯒꯤ ꯐꯦꯟꯁ ꯍꯥꯏꯕꯗꯣ
ꯑꯝ
ꯃꯣꯏꯗꯨ ꯌꯥꯝ ꯅꯧꯅꯤꯡꯕꯅꯦ ꯃꯣꯏ ꯃꯣꯏꯒꯤ ꯄꯥꯔꯇꯤ ꯁꯤꯈ꯭ꯔꯕꯅꯤꯅꯀꯣ
ꯑꯣ
ꯐ꯭ꯔꯥꯟꯁꯅ ꯉꯝꯒꯅꯤ ꯍꯥꯏꯅ ꯑꯗꯨꯝ ꯂꯩꯕꯅꯦꯕ
ꯎꯝ
ꯑꯗꯣ ꯐ꯭ꯔꯥꯟꯁ ꯁꯤꯈ꯭ꯔꯦ ꯑꯃꯨꯛꯀ ꯏꯪꯂꯦꯟ ꯇꯧꯈ꯭ꯔꯦ ꯑꯃꯨꯛꯀ ꯏꯪꯂꯦꯟ ꯁꯤꯈ꯭ꯔꯦ ꯑꯗꯨꯃꯥꯏꯅ ꯇꯧꯕꯅꯦꯕ ꯃꯣꯏꯗꯨ
ꯑꯗꯨꯅꯦ ꯃꯥꯗꯤ ꯆꯨꯝꯃꯦ ꯌꯥꯝꯅ ꯆꯨꯝꯃꯦ
ꯑꯗꯣ ꯑꯩꯈꯣꯏꯗꯤ ꯍꯣꯡꯗꯦꯕ ꯑꯩꯈꯣꯏꯗꯤ ꯁꯤꯔꯁꯨ ꯑꯇꯩꯗ ꯍꯣꯡꯗꯦꯕ ꯍꯣꯏ ꯑꯗꯨꯝ ꯉꯝꯍꯟꯅꯤꯡꯉꯦ ꯑꯗꯨꯒꯨꯝꯕꯗꯤ ꯂꯩꯌꯦꯀꯣ ꯑꯗꯨꯒ ꯏꯁꯇꯦꯇꯁꯇ ꯑꯗꯨ ꯉꯝꯃꯣ ꯑꯗꯨ ꯉꯝꯃꯣꯗꯤ ꯍꯥꯏꯗꯦꯕ ꯑꯩꯈꯣꯏꯗꯤ ꯑꯃꯉ ꯊꯝꯕꯗꯣ ꯇꯧꯕꯕꯨꯗꯤ ꯑꯥꯔꯖꯦꯟꯇꯤꯅꯥ ꯑꯩꯈꯣꯏꯒꯤ ꯆꯦꯟꯗꯤꯀꯣ
ꯎꯝ
ꯃꯣꯏꯗꯤ ꯑꯗꯨꯝ ꯇꯧꯕꯅꯦ ꯃꯣꯏ ꯁꯄꯣꯠꯇꯣ ꯍꯧꯖꯤꯛꯀꯤ ꯁꯨꯏꯒꯤ ꯄꯥꯔꯇꯤꯗꯣ
ꯎꯝ ꯈꯪꯗꯦ
ꯑꯗꯨꯗꯤ ꯁꯨꯍꯤꯗꯣ ꯄꯣꯔꯇꯨꯒꯜꯒꯤ ꯁꯨꯏ ꯇꯧꯕꯗꯣ ꯒꯣꯜ ꯆꯪꯕ ꯈꯨꯗꯤꯡꯒꯤ ꯑꯗꯨ ꯃꯣꯏꯒꯤ ꯐꯦꯟꯗꯤ ꯑꯗꯨꯝ ꯍꯣꯡꯕꯅꯦ ꯍꯧꯖꯤꯛꯅ ꯑꯃꯨꯛꯀ ꯏꯁꯄꯦꯟ ꯇꯧꯔꯒ ꯂꯩꯈ꯭ꯔꯦ ꯃꯣꯏꯗꯨ
ꯑ-ꯄ-ꯀꯩꯅꯣ ꯃꯣꯏꯗꯤ ꯉꯥꯝꯗꯤ ꯉꯥꯝꯗꯕꯅꯦꯀꯣ ꯃꯣꯏꯁꯦ ꯑꯩꯗꯤ ꯁꯞꯄꯣꯔꯠ ꯇꯧꯅꯤꯡꯗꯕꯗꯣ ꯃꯣꯏꯗꯤ ꯎꯝ ꯀꯩꯅꯣ ꯈꯛꯇꯅꯦꯕ
ꯀꯔꯤ
ꯔꯣꯅꯥꯜꯗꯣ ꯈꯛꯇꯅꯦꯕ ꯍꯩꯕꯗꯣ
ꯃꯥꯅꯦ ꯍꯣꯏ ꯑꯗꯨꯒ ꯃꯣꯏꯗꯤ ꯑ ꯇꯤꯝ ꯁꯄꯣꯔꯠꯁꯨ ꯂꯩꯇꯦ
ꯎꯝ
ꯖꯦꯂꯦꯁ ꯑꯣꯏꯌꯦꯕ ꯌꯥꯝꯅ
ꯑꯗꯨꯒ ꯀꯩꯅꯣ ꯎꯝ ꯇꯨ ꯊꯥꯎꯖꯟ ꯀꯌꯥꯗꯔ ꯑꯗꯨꯁꯨ ꯇꯨ ꯊꯥꯎꯖꯟ ꯇ꯭ꯋꯤꯟꯇꯤ ꯇꯨꯗ ꯑꯣꯏꯔꯝꯒꯅꯤ ꯃꯣꯏ ꯄꯥꯁꯁꯨ ꯇꯧꯕꯤꯗꯦꯕꯀꯣ ꯑꯗꯨꯒꯤ ꯂꯥꯁꯇꯗꯤ ꯔꯣꯅꯦꯜꯗꯣꯗꯨꯅ ꯃꯊꯟꯇ ꯐꯤꯜ ꯑꯃꯗ ꯑꯗꯨꯝ ꯄꯨꯔꯥ ꯗꯔꯦꯛ ꯀꯩꯅꯣ ꯇꯧꯕꯅꯦꯕ ꯑꯗꯨꯒꯨꯝꯕꯗꯤ ꯃꯥꯁꯦ ꯐꯨꯠ ꯁꯥꯟꯅꯕꯗꯤ ꯌꯥꯝ ꯍꯩꯌꯦ ꯃꯥꯒꯤ ꯇꯤꯝꯃꯦꯠꯅ ꯌꯥꯗꯕꯩꯅꯦ
ꯇꯤꯝꯃꯤꯅ ꯌꯥꯗꯕꯅꯤ ꯑꯗꯣ ꯇꯤꯝꯃꯦꯠꯇꯣ ꯈꯪꯕ꯭ꯔꯥ ꯍꯩꯇꯕꯃꯛꯁꯨ ꯅꯠꯇꯦ ꯃꯣꯏꯗ ꯎꯝ ꯏꯒꯣ ꯂꯩꯕꯒꯤꯅꯦꯕ ꯃꯁꯥꯅꯀꯣ
ꯎꯝ
ꯄꯣꯡꯕꯗꯣ ꯎꯝ ꯍꯧꯖꯤꯛ ꯍꯧꯖꯤꯛ ꯑꯥꯔꯖꯦꯟꯇꯤꯅꯥ ꯈꯣꯏꯗꯤ ꯁꯨꯃꯥꯏꯅ ꯍꯥꯏꯕꯗꯨꯗꯤ ꯑꯩꯈꯣꯏ ꯑ ꯍꯟꯗꯛꯇꯤ ꯃꯥꯒꯤ ꯂꯥꯁ ꯑꯣꯏꯔꯦ ꯑꯗꯨꯅ ꯃꯉꯣꯟꯗ ꯂꯣꯏꯅ ꯃꯥꯗꯤ ꯌꯦꯡꯉꯣꯅ ꯅꯍꯥꯟ ꯄꯦꯅꯥꯜꯇꯤ ꯀꯥꯎꯕꯁꯨ ꯑꯅꯤꯔꯛ ꯆꯪꯍꯟꯗꯦꯕ ꯑꯗꯨ ꯁꯨ ꯁꯥꯎꯅꯗꯦ ꯃꯣꯏꯗꯤ ꯍꯟꯗꯛꯇꯤ ꯌꯥꯝ ꯍꯥꯏꯅꯕꯅꯦ ꯍꯟꯗꯛꯁꯨꯁꯨ ꯄꯤ ꯄꯤꯗꯕꯅꯤ ꯅꯪ ꯌꯦꯡꯗꯕ꯭ꯔꯥ ꯄꯤꯗꯤ ꯄꯤ ꯏꯅꯤ ꯃꯔꯛ ꯃꯔꯛꯇꯨꯗꯤ ꯑꯗꯨꯔꯁꯨ ꯃꯣꯏꯗꯤ ꯃꯁꯥ ꯃꯁꯥꯅ ꯑꯗꯨꯝ ꯃꯊꯟ ꯃꯊꯟꯅ ꯄꯨꯅꯕꯗꯣ ꯑꯗꯨꯝ ꯇꯧꯋꯦꯕ
ꯄꯦꯅꯥꯜꯇꯤ ꯃꯤ ꯁꯀꯥ ꯍꯥꯏꯕꯗꯣ
ꯍꯣꯏꯣꯏ ꯄꯦꯅꯥ-ꯄꯦꯅꯥꯜꯇꯤꯗꯨ ꯃꯤꯁ ꯇꯧꯋꯦ ꯀꯥꯏꯅ
ꯌꯥꯝ ꯅꯦꯛꯅꯤꯡꯉꯦ
ꯑꯗꯨꯅꯦ ꯑꯁ ꯍꯟꯗꯗꯣ ꯃꯣꯏ ꯉꯝꯂꯗꯤꯀꯣ ꯑꯁ ꯐꯥꯒꯗꯧꯕ
ꯑꯗꯨꯅꯦ ꯑꯁ
ꯉꯝꯗ꯭ꯔꯗꯤ ꯃꯤꯅ ꯍꯥꯏꯗꯣꯏꯁꯦ
ꯍꯩꯇꯕꯩꯅꯦ ꯀꯥꯏꯅꯀꯣ
ꯍꯣꯏ
ꯑꯃꯨꯛꯒ ꯍꯥꯏꯗꯣꯏꯅꯦ
ꯑꯗꯣ ꯃꯣꯏꯁꯦ ꯍꯩꯕꯒ ꯁꯥꯅꯥꯔꯗꯤ ꯍꯩꯌꯦ ꯍꯩꯇꯕꯒ ꯁꯥꯅꯥꯔꯗꯤ ꯍꯩꯇꯦ ꯑꯗꯨꯝ ꯇꯧꯋꯦ
ꯎꯝ ꯃꯣꯏ ꯀꯩꯅꯣ ꯇꯧꯕꯒꯤ ꯑꯣꯏꯔꯝꯒꯅꯤ ꯑꯗꯨ ꯁ꯭ꯄꯦꯟꯗꯤ ꯁꯥꯟꯅꯕꯁꯦ ꯌꯥꯝ ꯍꯩꯗꯤ ꯍꯩꯕꯅꯦꯀꯣ
ꯃꯣꯏꯅ ꯌꯥꯝ ꯌꯥꯡꯕꯗꯣ ꯌꯥꯡꯉꯦ ꯃꯣꯏꯗꯤ
ꯎꯝ ꯌꯥꯝ ꯍꯩ
ꯇꯧꯕꯗꯣ ꯁꯠ ꯁꯠ ꯁꯠ ꯃꯨꯟꯕ ꯍꯩꯌꯦꯕ ꯃꯣꯏꯗꯣ
ꯎꯝ
ꯌꯦꯡꯉꯣꯅꯦ ꯅꯍꯥꯟ ꯐ꯭ꯔꯥꯟꯁꯈꯣꯏ ꯍꯩ ꯍꯥꯏꯅ ꯂꯩꯕꯗꯣ ꯌꯦꯡꯉꯣꯅꯦ ꯂꯥꯏꯅ ꯁꯥꯟꯅꯩꯅ
ꯎꯝ ꯑꯗꯨꯅꯦ ꯐ꯭ꯔꯥꯟꯁ ꯍꯣꯏꯁꯨꯨ ꯁꯅꯕ ꯌꯥꯝ ꯍꯩꯕꯅꯦ ꯕ ꯍꯣꯏ
ꯍꯩꯕꯅꯦ ꯃꯣꯏ ꯑꯗꯨ ꯅꯨꯃꯤꯠ ꯁꯥꯟꯅꯕꯗꯤ ꯌꯥꯝ ꯅꯨꯡꯉꯥꯏꯌꯦ ꯑꯗꯣ ꯎꯝ ꯑꯥꯔꯖꯦꯟꯇꯤꯅꯥ ꯈꯣꯏꯅ ꯁꯥꯟꯅꯅꯕꯁꯦ ꯍꯩꯗꯤ ꯍꯩꯌꯦ ꯃꯣꯏ ꯑꯗꯨꯕꯨ ꯌꯥꯝ ꯇꯞꯄꯦꯀꯣ
ꯎꯝ
ꯅꯠꯇꯦ ꯃꯣꯏꯅ ꯌꯥꯝ ꯂꯦꯝꯅ ꯁꯤꯟꯅꯩꯕ ꯑꯗꯨꯝ ꯇꯞ ꯇꯞꯅ ꯇꯞ ꯇꯞꯅ ꯇꯧꯔꯒ ꯀ꯭ꯔꯤꯔꯥ ꯈꯪꯗꯦ
ꯎꯝ
ꯑꯗꯣ ꯁ꯭ꯄꯦꯟꯒꯤ ꯅꯨꯃꯤꯠꯇꯗꯤ ꯃꯣꯏ ꯊꯤꯡꯒꯦꯔꯥ ꯈꯪꯗꯦ
ꯑꯁ ꯏ꯭ꯁꯄꯦꯟꯁꯤꯡꯗꯣ ꯀꯃꯥꯏꯅ ꯇꯧꯗꯣꯏꯅꯣ ꯑꯗꯨꯝ ꯍꯩꯔꯛꯄꯅꯦ ꯃꯣꯏ ꯏ꯭ꯁꯄꯦꯟꯁꯤꯡꯗꯤ ꯅꯍꯥꯟꯗꯒꯤꯁꯨ ꯃꯣꯏ-ꯃꯣꯏ ꯗꯥꯎ ꯂꯩꯇꯕꯩ ꯑꯣꯏꯔꯝꯒ ꯑꯗꯨꯝ ꯉꯝꯗꯕꯅꯦ ꯑꯗꯨꯕꯨ ꯆꯦꯝꯄꯤꯌꯣꯟꯁꯨ ꯑꯗꯨꯝ ꯂꯧꯒꯅꯤ ꯃꯣꯏꯅ ꯑꯉꯥꯡ ꯑꯣꯏꯔꯁꯨ ꯃꯣꯏ ꯎꯝ ꯀꯃꯥꯏꯅ ꯍꯥꯏꯗꯣꯏꯅꯣ ꯑꯉꯥꯡꯅ ꯍꯦꯟꯅ ꯃꯣꯏꯒꯤ ꯃꯁꯥ ꯌꯥꯡꯕꯗꯣ
ꯍꯣꯏ ꯏꯁꯄꯦꯟꯗ ꯍꯧꯖꯤꯛ ꯌꯥꯝ ꯐꯥꯎꯔꯒ ꯂꯩꯕꯗꯣ ꯂꯦꯃꯤꯟ
ꯎꯝ ꯂꯦꯃꯤꯟ ꯎꯝ
ꯃꯥꯁꯨ-ꯃꯥꯁꯨ ꯌꯥꯕꯅꯦꯍꯦ
ꯑ ꯌꯥꯏꯌꯦ ꯑꯗꯨꯒ ꯃꯁꯛꯁꯨ ꯌꯥꯝ ꯐꯖꯩ ꯑꯩꯗꯤ ꯑꯗꯨꯕꯨ ꯁꯞꯄꯣꯔꯠ ꯇꯧꯗꯦ ꯑꯗꯨꯒ ꯃꯥꯅ ꯃ-ꯎꯝ-ꯃꯅꯥꯎꯅꯨꯄꯥ ꯑꯗꯨꯝ ꯀꯩꯅꯣ ꯄꯨꯔꯒ ꯆꯠꯄꯗꯣ ꯑꯗꯨ ꯌꯥꯝ ꯄꯥꯝꯃꯦ ꯍꯥꯏꯕ ꯍꯥꯏꯗꯤ
ꯑꯗꯣ ꯃꯥꯁꯦ ꯀꯩꯅꯣꯒꯤ ꯏꯁꯇꯥꯥꯏꯜ ꯌꯥꯝ ꯂꯧꯋꯦꯀꯣ
ꯀꯅꯥꯒꯤ
ꯃꯤꯅ ꯑꯗꯨꯝ ꯍꯥꯏꯕꯗꯨꯗꯤ ꯑ ꯕꯤꯗꯤꯑꯣꯒꯨꯝꯕ ꯁꯦꯝꯕ ꯀꯥꯟꯗ ꯅꯦꯃꯥꯔꯒꯤ
ꯑꯣ ꯑꯩ ꯈꯪꯗꯦ
ꯅꯦꯃꯥꯔ-ꯅꯦꯃꯥꯔ-ꯅꯦꯃꯥꯔꯒ ꯃꯣꯏ ꯃꯕꯥꯅꯤ ꯃꯥꯟꯅꯕꯅꯤ ꯑꯗꯨꯝ ꯐꯨꯠꯕꯣꯜ ꯒꯣꯜ ꯆꯪꯍꯟꯕ ꯀꯥꯟꯗ ꯑꯦꯛꯁꯟ ꯇꯧꯕꯗꯨ
ꯑꯣ-ꯑꯩ ꯈꯪꯗꯦ
ꯅꯤꯃꯔꯁꯦ ꯑꯗꯨꯝ ꯇꯧꯕ ꯍꯩꯌꯦꯅ
ꯑꯣ
ꯀꯔꯤꯔ ꯈꯪꯗꯦ ꯃꯣꯏꯗꯣ ꯎꯝ ꯐꯨꯠꯕꯣꯜ ꯁꯤꯅꯕꯈꯣꯏꯗꯣ ꯍꯦꯛ ꯈꯔ ꯐꯥꯎꯋꯦ ꯌꯥꯎꯔꯗꯤ ꯃꯣꯏ ꯑꯗꯨꯝ ꯒꯔꯜ ꯐ꯭ꯔꯦꯟ ꯂꯩꯔꯝꯒꯅꯤ
ꯒꯥꯔꯜ ꯐ꯭ꯔꯦꯟꯗꯨꯝ ꯂꯩꯕꯅꯦꯕ
ꯍꯧꯖꯤꯛ ꯂꯦꯃꯤꯟꯁꯨ ꯌꯦꯡꯉꯣ ꯃꯥꯗꯤ ꯆꯍꯤ ꯇ꯭ꯋꯦꯟꯇꯤ ꯐꯥꯎꯁꯨ ꯌꯧꯗ꯭ꯔꯤꯕ
ꯑꯩꯗꯤ ꯃꯥ ꯒꯔꯜ ꯐ꯭ꯔꯦꯟ ꯂꯩꯕ ꯈꯪꯗꯦ
ꯅꯪ ꯈꯪꯗꯕ꯭ꯔꯥ ꯑꯁ ꯄꯨꯔꯥ ꯑꯣꯄꯦꯟ ꯑꯣꯏꯌꯦ ꯃꯥꯁꯨ
ꯑꯣ ꯑꯩ ꯌꯦꯡꯗꯕꯩꯅꯦ
ꯃꯥꯒꯤ ꯒꯥꯔꯜ ꯐ꯭ꯔꯦꯟꯁꯨ ꯑꯉꯥꯡꯅꯦ ꯑꯗꯨꯝ ꯎꯝ ꯍꯣꯏ ꯐꯖꯩ ꯑꯗꯨ ꯍꯣꯏ ꯐꯖꯩ ꯑꯗꯨꯒ ꯃꯥꯒꯤ ꯐꯤꯒꯔꯁꯨ ꯑꯗꯨꯝ ꯐꯖꯩ ꯑꯗꯨꯒ ꯌꯥꯝ ꯆꯥꯎꯔꯒ ꯌꯥꯝ ꯀꯩꯅꯣ ꯐꯤꯠ ꯑꯣꯏꯕꯗꯤ ꯑꯣꯏꯗꯦ ꯄꯤꯛꯑꯦꯕꯀꯣ ꯃꯥꯒꯤ
ꯅꯦꯈ꯭ꯔꯣꯔ ꯑꯃꯁꯨ ꯍꯥꯏꯗꯤ ꯎꯝ
ꯎꯝ ꯅꯠꯇꯦ ꯑ ꯃꯥ ꯃꯥꯗꯣ ꯃꯣꯏ ꯄ꯭ꯂꯦ ꯊꯣꯛꯄ ꯈꯨꯗꯤꯡꯒꯤ ꯑꯗꯨꯝ ꯑꯞꯂꯣꯗ ꯇꯧꯕꯅꯦ
ꯎꯝ
ꯃꯥꯒꯤ ꯒꯔꯜ ꯐ꯭ꯔꯦꯟꯗꯨꯅ ꯑꯗꯨꯝ ꯑꯞꯂꯣꯗ ꯇꯧꯕꯅꯦꯕ ꯃꯥꯒꯤ ꯐꯨꯔꯤꯠ ꯍꯥꯞꯔꯒ ꯑꯗꯨꯝ ꯂꯥꯛꯀꯅꯤ ꯃꯃꯤꯡꯗ ꯗꯥꯏꯔꯦꯛ ꯊꯥꯔꯒ
ꯑꯣ ꯑꯩꯗꯤ ꯈꯪꯗꯦ ꯑꯗꯨꯒ ꯏꯁꯄꯦꯟꯒ ꯐ꯭ꯔꯥꯟꯁ ꯁꯥꯟꯅꯕ ꯅꯨꯃꯤꯠꯁꯨ ꯑꯩꯗꯤ ꯌꯦꯡꯗꯦ
ꯑꯣ
ꯎ ꯑꯩꯗꯤ ꯁꯄꯣꯔꯠ ꯇꯧꯗꯕꯩ ꯎꯝ-ꯃꯇꯝ ꯃꯥꯡꯍꯜꯂꯦꯅ ꯌꯦꯡꯗꯕ
ꯏ꯭ꯁꯄꯦꯟꯒ ꯏ꯭ꯁꯄꯦꯟ ꯌꯦꯡꯉꯦ ꯏ꯭ꯁꯄꯦꯟ ꯁꯅꯕ ꯌꯦꯡꯉꯦ ꯑꯗꯨꯒ ꯑꯣ ꯅꯪ ꯅꯍꯥꯟ ꯀꯩꯅꯣ ꯁꯤꯟꯅꯕꯗꯨ ꯌꯦꯡꯕ꯭ꯔꯥ
ꯀꯅꯥꯒ
ꯑ ꯕ꯭ꯔꯥꯖꯤꯜꯒ ꯖꯄꯥꯟ ꯁꯤꯅꯕꯗꯣ
ꯕ꯭ꯔꯥꯖꯤꯜꯒ ꯖꯄꯥꯟ ꯁꯥꯟꯅꯕꯗꯤ ꯌꯦꯡꯗꯦ
ꯑꯥꯥ ꯌꯦꯡꯕ ꯌꯥꯗ꯭ꯔꯥ ꯖꯄꯥꯟ ꯈꯣꯏꯗꯣ ꯌꯥꯝ ꯅꯨꯡꯁꯤꯌ ꯍꯥꯏꯗꯤ ꯍꯥꯏꯌꯦ ꯃꯣꯏꯁꯨ
ꯎꯝ
ꯑꯗ ꯅꯨꯃꯤꯠꯇꯤ ꯐꯖꯅ ꯀꯞꯄꯤꯔꯦ ꯅꯨꯡꯉꯥꯏꯗꯕꯗꯤ ꯑꯗꯨ ꯃꯣꯏ ꯀꯞꯄꯗꯨ ꯑꯁ ꯑ ꯃꯤꯅꯤꯠ ꯑꯃꯉꯥ ꯠꯇ ꯂꯩꯕ ꯀꯥꯟꯗ ꯆꯪꯕꯅꯦꯕ ꯑꯦꯛꯁꯇ꯭ꯔꯥ ꯃꯤꯅꯤꯠ ꯍꯥꯞꯄꯀꯥꯟꯗ
ꯑꯁ ꯌꯥꯝ ꯅꯨꯡꯁꯤꯌꯦ
ꯑꯁ ꯅꯨꯡꯁꯤꯕꯅꯦ ꯃꯣꯏꯁꯨ ꯌꯥꯝ ꯍꯩꯕꯅꯦ ꯑꯗꯨꯝ ꯅꯠꯇꯦ ꯌꯥꯝ ꯀꯩꯅꯣ ꯆꯣꯛꯄꯗꯤ ꯅꯠꯇꯦ ꯃꯣꯏꯁꯨ
ꯎꯝ
ꯒꯣꯜꯕꯨꯗꯤ ꯃꯣꯏꯅ ꯍꯥꯟꯅ ꯆꯪꯉꯦꯕ
ꯎꯝ
ꯅꯪ ꯑꯗꯨ ꯚꯤꯗꯤꯑꯣꯒꯨꯝꯕ ꯊꯣꯛꯄꯗꯨ ꯌꯦꯡꯗ꯭ꯔꯥ
ꯌꯦꯡꯗꯦ ꯑꯩꯗꯤ ꯅꯣꯔꯠꯋꯦꯒ ꯑꯥꯔꯖꯦꯟꯇꯤꯅꯥꯒꯤ ꯈꯠꯄ ꯑꯗꯨꯝ ꯌꯦꯡꯉꯒ ꯂꯩꯌꯦ
ꯑꯩ ꯑꯩꯅ ꯕ꯭ꯔꯥꯖꯤꯜ ꯊꯣꯛꯄ ꯌꯦꯡꯉꯦ ꯏꯁꯄꯦꯟ ꯊꯣꯛꯄ ꯌꯦꯡꯉꯦ ꯑꯗꯨꯒ ꯑꯥꯔꯖꯦꯟꯇꯤꯅꯥꯗꯤ ꯀꯝꯄꯜꯁꯔꯤ ꯑꯗꯨꯝ ꯌꯦꯡꯈ꯭ꯔꯦ
ꯎꯝ
ꯑꯩꯁꯨ ꯌꯥꯝ ꯊꯦꯡꯅꯗꯤ ꯌꯦꯡꯕ ꯉꯝꯗꯦ ꯑꯗꯣ ꯑꯥꯔꯖꯦꯟꯇꯤꯅꯥ ꯈꯣꯏꯗꯤ ꯌꯥꯝ ꯊꯦꯡꯉꯁꯨ ꯑꯗꯨꯝ ꯅꯨꯡꯉꯥꯏꯌꯦ
ꯑ ꯑꯗꯨꯅꯦ
ꯍꯟꯗꯛ ꯐꯥꯏꯅꯥꯜꯁ ꯅꯥꯕꯗꯨꯣ ꯄꯨꯡ ꯀꯌꯥꯗꯔꯣ
ꯈꯪꯗ꯭ꯔꯦ ꯑꯩ ꯌꯦꯡꯗꯦ
ꯄꯨꯔꯥ ꯊꯦꯡꯒꯗꯧ ꯃꯥꯜꯂꯦꯀꯣ
ꯎꯝ ꯑꯣꯏꯔꯝꯃꯁꯨ ꯌꯥꯏ ꯌꯦꯡꯒꯦ
ꯃꯤꯅꯗꯤ ꯀꯔꯤꯔꯣ ꯇꯨ ꯊꯥꯔꯇꯤꯔꯣ ꯋꯥꯟ ꯊꯥꯔꯇꯤꯔꯣ ꯍꯥꯏꯕꯒꯨꯝ ꯇꯧꯕꯅꯦ
ꯑꯣ ꯑꯣꯏꯔꯝꯃꯁꯨ ꯌꯥꯏ